ꯍꯜꯂꯣ ꯍꯣꯏ ꯑꯁ ꯑꯩꯒꯤꯗꯣ ꯑꯅꯤꯔꯛ ꯆꯠꯈ꯭ꯔꯦ ꯁꯥꯎꯅꯤꯡꯕꯅ ꯂꯣꯏꯔꯦ ꯑꯩ
ꯑꯩ ꯄꯨ ꯀꯣꯛ ꯇꯧꯔꯒꯔꯣ ꯁꯧꯅ ꯁꯧꯅ
ꯅꯪ ꯅꯪꯕꯨ ꯇꯧꯕ ꯅꯪꯕꯨ ꯇꯧꯕ ꯑꯃ ꯑꯗꯨꯒ ꯀꯤꯝꯒꯨꯏ ꯇꯧꯕ ꯑꯗꯨꯗ ꯑꯅꯤꯔꯛ ꯆꯠꯀ꯭ꯔꯦ
ꯑ ꯀꯔꯤꯁꯨ ꯀꯥꯏꯗꯦ ꯑꯩ ꯐꯤꯜꯂꯞ ꯇꯧꯅꯤꯡꯉꯥꯏ ꯑꯁꯤ ꯅꯝꯕꯔ ꯆꯠꯄ ꯀꯥꯟꯗ ꯅꯪꯕꯨ ꯀꯣꯜ ꯇꯧꯔꯒꯦ ꯑꯁꯤ ꯅꯝꯕꯔꯗ ꯉꯁꯤ ꯅꯠꯇ꯭ꯔꯒ ꯍꯌꯦꯡꯒꯨꯝꯕ
ꯁꯥꯎꯅꯤꯡꯕꯅ ꯂꯣꯏꯔꯕꯅꯦ ꯉꯁꯤ ꯉꯥꯏ ꯉꯥꯏ ꯉꯥꯏꯅꯥꯏ ꯉꯥꯏꯔꯒ
ꯑꯣ ꯀꯩ ꯀꯥꯏꯗꯦ ꯑꯩꯒꯤ ꯀꯣꯜꯗꯤ ꯃꯤꯗꯤ ꯌꯥꯝ ꯂꯩꯕꯅꯤ
ꯑꯣ
ꯑꯗꯨ ꯉꯁꯤ ꯑꯩꯈꯣꯏ ꯑꯥ ꯀꯔꯤꯅꯣ ꯁꯣꯞꯄꯤꯡ ꯆꯠꯂꯦ ꯏꯆꯦꯅ ꯁꯣꯞꯄꯤꯡ ꯆꯠꯄ ꯅꯪꯅ ꯂꯧꯑꯣ ꯍꯥꯏꯕꯗꯣ ꯑꯗꯨ ꯂꯧꯅꯤꯡꯉꯥꯏ ꯆꯠꯄ ꯑꯗꯨ ꯂꯧꯔꯛꯑꯦ ꯑꯗꯨꯒ ꯃꯥꯁꯦ ꯃꯤꯇ꯭ꯔꯀꯣ ꯃꯤꯇꯥ꯭ꯔ ꯇ‌ꯣꯏꯟ ꯇꯤ ꯂꯧꯔꯒ ꯂꯥꯛꯑꯦ ꯕꯟꯗꯜꯗꯨꯗꯤ ꯃꯤꯇꯔ ꯍꯟꯗ꯭ꯔꯠ ꯨꯅꯤ ꯍꯥꯏꯌꯦꯃꯗꯤ
ꯅꯪꯒꯤ ꯣꯏꯁꯗꯣ ꯕ꯭ꯔꯦꯛꯀꯤꯡ ꯁꯠꯠꯇ ꯑꯃꯨꯒ
ꯑꯣ ꯉꯥꯏꯌꯣꯀꯣ ꯑꯩ ꯋꯥꯏ ꯐꯥꯏ ꯀꯅꯦꯛꯁꯟ ꯌꯦꯡꯒꯦꯀꯣ
ꯐꯏꯗꯤ ꯀꯅꯦꯛ ꯇꯧꯔꯛ ꯂꯩꯅꯦ
ꯑ ꯍꯧꯖꯤꯛꯇꯤ ꯁꯦꯡꯀꯔꯦ
ꯑ ꯑꯗꯨꯗ ꯑ ꯑꯩꯗꯤ ꯆꯠꯇꯦ ꯑꯩꯗꯤ ꯍꯣꯁꯄꯤꯇꯥꯜꯗ ꯂꯩꯍꯧꯕ ꯑꯗꯨ ꯑꯩꯒꯤ ꯑꯜꯇ꯭ꯔ ꯁꯥꯎꯟꯒꯨꯝꯕ ꯕ꯭ꯂꯥ ꯇꯦꯖꯀꯨꯝꯕ ꯀꯣ ꯇꯧꯔꯒ ꯀꯔꯤꯅꯣ ꯃꯇꯝꯗꯣ ꯌꯥꯝꯅ ꯆꯪꯈ꯭ꯔꯕ ꯀꯣ ꯑꯗꯨꯒꯤ ꯇꯥꯏꯀꯣ ꯐꯔꯛꯇꯣꯏꯅꯤ ꯁꯤ
ꯄꯣꯇꯤ ꯆꯄ꯭ꯔꯥ
ꯑꯣꯀꯦ
ꯆ
ꯇꯥꯏꯀꯣ
ꯍꯣꯏ ꯍꯣꯏ ꯇꯥꯏ ꯍꯧꯖꯤꯛ
ꯑꯥ ꯑꯣ ꯑꯁ ꯑꯩꯈꯣꯏꯒꯤ ꯅꯦꯠꯋꯥꯛꯁꯦ ꯉꯁꯤ ꯈꯔ ꯐꯔꯛꯄꯥꯏ
ꯎꯝ ꯍꯧꯖꯤꯛꯛꯇꯤ ꯁꯦꯡꯈ꯭ꯔꯦ
ꯎꯝ ꯑꯗꯨ ꯑꯩ ꯍꯣꯁꯄꯤꯇꯥꯜ ꯆꯠꯂꯦ ꯆꯠꯂꯒ ꯇꯝ ꯆꯥꯡꯕꯗꯧꯁꯤꯀ
ꯍꯣꯏ ꯑꯗꯨꯅꯦ ꯑꯩꯅ ꯍꯥꯏꯕꯗꯣ
ꯑꯩꯅꯀꯣ ꯇꯦꯁ ꯑꯃ ꯕ꯭ꯔꯦꯛꯐꯥꯁ ꯕꯤꯐꯣꯔ ꯕ꯭ꯔꯦꯛꯐꯥꯁ ꯇꯦꯁ ꯑꯃ ꯂꯩꯕ ꯕ꯭ꯂꯥꯠ ꯇꯦꯁꯇꯣ ꯃꯃꯤꯡꯗꯤ ꯍꯥꯏ ꯒꯤ ꯑꯩ ꯆꯥꯛ ꯆꯥꯗꯅ ꯑꯩꯠ ꯊꯥꯔꯇꯤꯒꯨꯝꯕꯗ ꯌꯨꯝꯗꯒꯤ ꯊꯣꯛꯣꯔꯛꯑ ꯑꯦ ꯅꯥꯏꯟꯗ ꯇꯥꯕꯅꯤꯅꯀꯣ ꯊꯣꯔꯒ ꯀꯔꯤꯁꯨ ꯆꯥꯗꯦ ꯑꯗꯨ ꯕ꯭ꯂꯗ ꯇꯦꯁꯇꯣ ꯏꯂꯚꯦꯟꯗꯨꯒ ꯑꯩꯗ ꯇꯧꯋꯦ ꯏꯂꯚꯦꯟ ꯗꯨꯋꯥꯥꯏꯗ ꯑ ꯏꯂꯚꯦꯟꯗꯁꯨ ꯅꯠꯇꯦꯀꯣ ꯏꯂꯚꯦꯟ ꯍꯤꯍꯟꯈ꯭ꯔꯕꯅꯤ ꯅꯤꯌꯔꯂꯤ ꯇꯨꯋꯦꯜꯐꯀꯨꯝꯕ ꯇꯥꯈ꯭ꯔꯕ ꯎꯝ
ꯁꯪꯕꯅꯦ ꯑꯗꯨꯒꯨꯝꯕꯗꯤ ꯑꯗꯨꯒꯨꯝꯕ ꯍꯣꯁꯄꯤꯇꯥꯜꯗꯗꯤ ꯍꯥꯏꯕꯗꯣ ꯅꯪ ꯉꯥꯏꯕ ꯋꯥꯅꯤꯅ ꯑꯩꯗꯣ
ꯍꯣꯏ ꯑꯁ ꯆꯠꯂꯒ ꯑꯗꯨ ꯏꯂꯚꯦꯟꯒꯨꯝꯗ ꯂꯣꯏꯔꯦ ꯑꯃꯨꯛꯀ ꯑꯜꯇ꯭ꯔ ꯁꯥꯎꯟ ꯉꯥꯏꯕꯗꯣ ꯑꯩꯅ ꯆꯦ ꯁꯤꯗꯤ ꯁꯃꯤꯠ ꯇꯧꯈ꯭ꯔꯦ ꯁꯕꯃꯤꯠ ꯇꯧꯈ꯭ꯔꯦ ꯑꯗꯨ ꯑꯣꯏꯔꯁꯨ ꯑꯩꯈꯣꯏ ꯄ꯭ꯔꯦꯒꯅꯦꯟ ꯇꯧꯕ ꯃꯤꯁꯤꯡꯕꯨ ꯑꯁ ꯕ꯭ꯂꯗ ꯇꯦꯁ ꯑꯣ ꯑꯜꯇ꯭ꯔ ꯁꯥꯎꯟ ꯂꯧꯕꯗꯣ ꯑꯥꯐꯇꯔ ꯇꯨꯗ ꯂꯧꯋꯦꯍꯦ ꯑꯁ ꯑꯩꯗꯤ ꯐꯖꯅ ꯀꯦꯐꯤ ꯇꯔꯤꯌꯥꯗ ꯀꯔꯤ ꯀꯔꯤꯅꯣ ꯆꯥꯏ ꯑꯗꯨ ꯑꯣꯏꯔꯁꯨ ꯆꯥꯛ ꯂꯝꯕꯒꯀꯣ ꯑꯦꯅꯔꯖꯤ ꯂꯩꯇꯕꯒ ꯉꯁꯤꯗꯤ ꯑꯁ
ꯎꯝ ꯎꯝ
ꯍꯜꯂꯛꯄ ꯀꯥꯟꯗ ꯊ꯭ꯔꯤ ꯊ꯭ꯔꯤ ꯐꯣꯔꯇꯤ ꯊ꯭ꯔꯤ ꯐꯤꯐꯇꯤ ꯅꯤꯌꯔꯂꯤ ꯐꯣꯔꯒꯨꯝꯕ ꯇꯥꯈ꯭ꯔꯕꯅꯤ
ꯁ ꯅꯪ ꯂꯛꯀꯤ ꯑꯣꯏꯔꯤꯕꯅꯦ ꯑꯗꯨꯁꯨ
ꯑꯗꯨꯒ ꯑꯩꯅꯀꯣ ꯅꯠꯇ꯭ꯔ ꯁ ꯉꯥꯏꯔꯤꯉꯩꯗ ꯏꯆꯦꯅ ꯑꯗꯨ ꯕꯖꯥꯔꯗꯣ ꯆꯠꯄ ꯕꯖꯥꯔ ꯆꯠꯂꯒ ꯑꯗꯨ ꯐꯤꯗꯣ ꯂꯧ ꯋꯥꯟ ꯊꯥꯎꯖꯟ ꯑꯩꯠ ꯍꯟꯗ꯭ꯔꯦꯗꯀꯤ ꯃꯃꯜ ꯀ ꯃꯃꯜ ꯋꯥꯟ ꯊꯥꯎꯖꯟ ꯑꯦꯠ ꯍꯗꯒꯤ ꯂꯧꯔꯛꯑꯦ ꯑꯦ ꯌꯥꯝꯃꯤꯗ ꯃꯤꯇꯔꯗꯣ ꯇ꯭ꯋꯦꯟꯇꯤ ꯍꯥꯏꯕ꯭ꯔꯥ ꯀꯔꯤ ꯍꯥꯏꯕ꯭ꯔꯥ ꯈꯪꯗꯦ
ꯑꯣ ꯑꯗꯨꯗꯤ ꯔꯣꯜ ꯑꯃ ꯂꯧꯕꯒꯤꯅꯦ ꯎꯝ ꯅꯪ ꯅꯪ ꯀꯠꯇꯤꯡ ꯇꯧꯕ ꯀꯥꯟꯗ ꯌꯥꯝ ꯄꯤꯛꯀꯅꯨꯀꯣ ꯍꯥꯏꯗꯤ ꯑ ꯎꯝ ꯄꯤꯛꯄ ꯍꯥꯏꯗꯤ ꯃꯥꯒꯤ ꯐꯥꯒꯤꯁꯒꯤ ꯇꯥꯏꯞꯀꯤꯗꯃꯛꯇꯤ ꯍꯣꯏ ꯈꯔ ꯐꯤꯛꯁꯟꯅꯁꯨ ꯌꯥꯏ ꯑꯗꯨ ꯑꯣꯏꯔꯁꯨ ꯃꯥꯕꯨ ꯀꯕꯔ ꯇꯧꯅꯤꯡꯉꯥꯏꯗꯤ ꯋꯥꯟ ꯋꯥꯟ ꯋꯥꯟ ꯃꯤꯇꯔꯗ ꯀꯣ ꯑꯅꯤꯒ ꯑ ꯀ ꯑꯦ ꯋꯥꯟ ꯃꯤꯇꯔ ꯑꯗꯨꯝ ꯋꯥꯟ ꯃꯤꯇꯔ ꯋꯥꯟ ꯃꯤꯇꯔ ꯍꯥꯞ꯭ꯔꯁꯨ ꯌꯥꯔꯦ ꯑ ꯋꯥꯟ ꯃꯤꯇꯔ ꯍꯦꯟ꯭ꯔꯁꯨ ꯌꯥꯔꯦꯗ
ꯑ ꯑꯗꯨ ꯏꯆꯦꯁꯨ ꯑꯗꯨꯝ ꯍꯥꯏꯌꯦ ꯋꯥꯟ ꯃꯤꯇꯔ ꯋꯥꯟ ꯃꯤꯇꯔ ꯇꯧꯁꯦ ꯍꯥꯏꯕ ꯀꯣ ꯑ ꯑ
ꯅꯨꯡꯉꯥꯏ ꯇꯕꯅꯦ
ꯑ ꯑ ꯍꯣꯏ ꯑꯗꯨꯃꯉꯥ
ꯑꯅꯤꯅꯥꯅ ꯍꯥꯏꯒꯅꯤ ꯑꯗꯨꯁꯨ ꯄꯥꯏꯕ ꯅꯨꯡꯉꯥꯏꯇꯕ ꯍ ꯃꯣꯏꯕꯨ ꯔꯦ ꯇꯧꯕ ꯀ
ꯍꯣꯏ ꯍꯣꯏ ꯅꯅꯥꯛꯅꯕ ꯑꯅꯤ ꯍꯩꯕꯗꯣ ꯆꯞ ꯃꯥꯟꯅꯩ ꯑꯗꯨꯃꯥꯟꯅꯗꯤ ꯎ ꯗꯨꯀꯥꯟꯗ ꯀꯥꯠꯀꯅꯤ ꯗꯨꯀꯥꯟꯗꯀꯣ ꯇꯔ ꯑꯃ ꯑꯃ ꯍꯥꯏꯅ ꯀꯛꯀꯅꯤ ꯑꯗꯨ ꯃꯤꯇꯔ ꯇꯔꯥꯗꯤ ꯑꯗꯨꯝ ꯈꯔ ꯆꯥꯎꯅ ꯀꯠꯁꯦ ꯑꯗꯨꯒ ꯃꯤ ꯇꯔꯥꯅ ꯈꯔ ꯄꯤꯛ꯭ꯔꯒ ꯁꯦ ꯍꯥꯏꯅ ꯑꯁꯤꯅꯤ ꯇꯧꯔꯒ ꯂꯩ
ꯅꯤꯇ ꯑꯃꯃꯥꯗ
ꯑꯥ ꯑꯣ ꯑꯣ ꯎꯝ ꯑꯅ ꯍꯣꯏ ꯅꯣꯏ ꯑꯩ ꯒꯤ ꯈꯨꯁꯤꯅꯦ ꯑꯩꯗꯤ ꯈꯪꯗꯦꯅꯦꯅ ꯍꯥꯏꯈ꯭ꯔꯕ ꯏꯆꯦꯒ ꯑꯩꯒꯤ ꯁꯤꯁꯇꯔ ꯏꯟ ꯂꯣꯗꯣ ꯃꯣꯏꯅ ꯗꯤꯁꯥꯏꯠ ꯇꯧꯔꯒ ꯇꯧꯔꯒ ꯂꯩ
ꯍꯣꯏ ꯃꯣꯏꯗꯤ ꯑꯉꯥꯡ ꯌꯥꯝꯈ꯭ꯔꯕꯅꯤꯅ
ꯎꯝ ꯍꯣꯏ ꯍꯣ ꯑꯦꯗꯤ ꯁꯤꯒꯨꯝꯕꯗꯗꯤ ꯑꯦꯛꯁꯄꯤꯔꯤꯌꯦꯟꯁ ꯂꯩꯇꯕꯒꯤꯀꯣ
ꯎꯝ ꯐ ꯑꯦꯛꯁꯄꯤꯔꯤꯟꯁ ꯑꯗꯨꯗꯤꯀꯣ ꯊꯛꯄ ꯆꯥꯕ ꯑꯗꯨ ꯑꯗꯥꯁꯤꯡꯗꯣ ꯌꯥꯝ ꯆꯦꯛꯁꯤꯟꯕꯅꯦ ꯍꯥꯏꯌꯦꯦ ꯃꯤꯅ ꯑꯗꯨꯒ ꯁꯦꯀꯦꯟ ꯊꯥꯔꯠ ꯕꯦꯕꯤꯗꯗꯤ ꯗꯦꯝ ꯀꯦꯅꯦꯌꯦ ꯃꯣꯏꯅ
ꯑꯩꯗꯤ ꯆꯦꯛꯁꯤꯟꯕꯁꯨ ꯌꯥꯝ ꯂꯩꯇꯦ ꯐꯥꯔꯁꯇꯗꯤ ꯐꯥꯔꯁ ꯍꯧꯕ ꯀꯥꯟꯗꯗꯤ ꯑꯗꯨꯝ ꯇꯧꯋꯦ ꯑꯁꯤ ꯆꯥꯒꯅꯨ ꯃꯦꯡꯒꯣ ꯆꯥꯒꯅꯨ ꯀꯤꯍꯣꯝ ꯆꯥꯒꯅꯨ ꯍꯥꯏꯔꯒ ꯆꯥꯗꯤ ꯆꯥꯗꯦꯀꯣ ꯑꯇꯩꯗꯤ ꯑꯗꯨꯝ ꯇꯧꯔꯒ ꯂꯩꯔꯤꯅꯦ ꯈꯪꯁꯨ ꯈꯪꯗꯕ ꯆꯦꯀꯥ ꯑꯩꯅ ꯐꯥꯔꯁ ꯄꯨꯕ ꯀꯥꯟꯗꯀꯣ ꯑꯩꯒꯤ ꯄꯦꯔꯤꯠꯁꯦ ꯂꯥꯛꯇ꯭ꯔꯤ ꯑꯗꯨ ꯑꯣꯏꯔꯁꯨ ꯑꯩꯅ ꯀꯥꯎꯟ ꯇꯧꯔ ꯀꯔꯤꯅꯣ ꯀꯣ ꯀꯔꯤꯅꯣ ꯀꯣ ꯃꯔꯛ ꯃꯔꯛꯇꯗꯤ ꯑꯗꯨꯝ ꯇꯧꯋꯦꯕ ꯑꯗꯨꯒꯤ ꯑꯩꯗꯤ ꯌꯥꯔꯅꯤ ꯌꯥꯔꯅꯤ ꯍꯥꯏꯔꯒ ꯗꯣꯛꯇꯔ ꯑꯩꯉꯣꯟꯗ ꯆꯠꯂꯒ ꯑꯁ ꯊꯥ ꯃꯥꯁꯨꯔꯦ
ꯍꯦꯛ ꯈꯪꯅꯄ ꯑꯗ ꯀꯩꯅꯣ ꯇꯧꯔꯝꯒꯅꯤ ꯅꯪꯒꯤ ꯃꯣꯔꯅꯤꯡ ꯁꯤꯛꯅꯦꯁꯇꯣ ꯍꯧꯔꯝꯒꯅꯤ
ꯑꯁ ꯍꯧꯕꯅꯦ ꯑꯩꯁꯦ ꯑꯁ ꯉꯥꯁꯤꯗꯤ ꯄꯨꯁꯤ ꯎ ꯎ ꯂꯤꯡꯗ ꯍꯥꯏꯌꯦꯅꯦ ꯑꯩꯗꯤ ꯎ
ꯅꯪꯗꯤ ꯉꯥ ꯑꯣꯏꯔꯦ ꯑꯩꯗꯤ ꯍꯣꯏ ꯑꯩꯗꯤ ꯀꯩꯅꯣꯅꯦ ꯑ ꯌꯦꯟꯁꯥꯗꯣ
ꯎꯝ
ꯍꯦꯛ ꯎꯔꯁꯨ ꯁꯥꯎꯅꯤꯡꯕ ꯑꯩꯗꯤ
ꯎꯝ ꯑꯁ ꯅꯍꯥꯟ ꯀꯣ ꯑꯩ ꯇꯨ ꯃꯟꯁꯀꯨꯝꯕꯗꯀꯣ ꯃꯇꯝ ꯄꯨꯔꯛꯑꯦ ꯑꯩꯒꯤ ꯑ ꯍꯁꯕꯦꯟ ꯃꯥꯟ ꯄꯨꯔꯔꯒ ꯊꯣꯡꯡꯂꯒ ꯂꯩꯕꯤꯔꯛꯏ ꯀꯤꯠꯆꯟꯗ ꯑꯩ ꯍꯦꯛ ꯆꯪꯈ꯭ꯔꯒꯀꯣ
ꯑꯩꯅ ꯉꯝꯗꯕꯅꯦ
ꯎꯝ ꯃꯧꯀꯗꯁꯤ ꯁꯤꯡꯗꯣ ꯑꯩꯈꯣꯏ ꯍꯩꯅꯗꯕ ꯌꯥꯝ ꯂꯩꯕꯅꯤ
ꯎꯝ ꯍꯥꯏꯣ ꯅꯪꯤꯁꯨ
ꯑ ꯑꯩꯗꯤ ꯎꯝ ꯌꯦꯟꯗꯤ ꯐꯖꯅ ꯑꯣꯟꯅꯤꯡꯈ꯭ꯔꯦ ꯑꯗꯨꯒ ꯙꯅꯤꯌꯥ ꯀ ꯀ ꯑꯩꯈꯣꯏ ꯃꯔꯣꯏꯗꯣ ꯗꯣ ꯑꯩ ꯑꯗꯨꯒꯤ ꯃꯅꯝ ꯑꯩ ꯁꯤ ꯑꯦ ꯇꯧꯕꯅꯦ ꯑꯗꯨꯒ ꯀꯩꯅꯣꯒꯤꯗꯣ ꯑ ꯑꯄꯣꯏꯒꯤ ꯕꯤꯁꯒꯤ ꯔꯤꯍꯥꯏꯁꯤꯔ ꯑꯀꯤꯤꯟꯗ
ꯎꯝ
ꯑꯗꯨꯁꯨ ꯑꯥ ꯂꯣꯏꯔꯝꯅꯦꯗꯤ ꯑꯗꯨꯒ ꯍꯦꯛ ꯑꯗꯨꯒꯤ ꯃꯇꯝ ꯍꯦꯛ ꯍꯦꯟ
ꯎꯝ
ꯎꯝ ꯑꯗꯨꯝ ꯆꯥꯕꯗꯤ ꯌꯥꯏ ꯑꯗꯨꯁꯨ ꯆꯤꯛꯀꯦꯟꯗꯤ ꯍꯧꯖꯤꯛꯐꯥꯎ ꯑꯩ ꯏꯁꯥꯎꯅꯤꯡꯕꯒ ꯂꯩ ꯆꯥꯁꯥꯏꯗꯣꯒꯤ ꯃ ꯇꯥꯡ ꯑꯗꯨꯝ ꯅꯤꯡꯁꯤꯡꯕ
ꯎꯝ ꯑꯁ ꯌꯥꯗꯕꯅꯤꯀꯣ ꯑꯗꯨꯒꯨꯝꯕ ꯃꯇꯝꯁꯤꯁꯨ ꯍꯥꯏꯅꯤꯡꯉꯥꯏ ꯂꯩꯇꯦ ꯑꯗꯨꯒ ꯂꯩꯁꯤꯁꯨ ꯑꯃ ꯂꯩ ꯈꯣ ꯂꯩꯁꯤ ꯌꯦꯁ ꯑꯁ ꯑꯩꯀꯣ ꯍꯞꯇꯥ ꯑꯃꯗ ꯆꯥꯛ ꯑꯩꯒꯤ ꯅꯨꯄꯥꯒꯤ ꯑꯩꯗꯤ ꯑꯗꯨꯝ ꯑꯩꯒꯤ ꯌꯨꯖꯋꯦꯜ ꯔꯨꯇꯤꯟ ꯑꯣꯏꯔꯕꯅꯤꯕ ꯁꯤꯛꯁ ꯑꯦ ꯑꯦꯝꯗ ꯍꯧꯒꯠꯂꯒ ꯆꯥꯛ ꯊꯣꯡꯕꯗꯨ
ꯎꯝ
ꯍꯥꯏꯕꯗꯤ ꯃꯥꯁꯦ ꯊꯨ ꯊꯨꯅ ꯆꯠꯂꯦꯕ ꯁꯦꯚꯦꯟ ꯊꯥꯔꯇꯤꯒꯨꯝꯗ ꯑꯗꯨꯝ ꯆꯠꯂꯦꯕ ꯊꯕꯛꯇꯣ ꯀꯣꯂꯦꯖ ꯗꯤ ꯑꯩꯠꯇ ꯍꯧꯕꯒꯤ ꯑꯗꯨ ꯃꯇꯝꯗ ꯊꯥ ꯑꯍ ꯁꯗꯔꯤꯒꯗ ꯀ ꯊꯥ ꯑꯅꯤ ꯑꯍꯨꯝ ꯀꯥꯔꯗꯤ ꯑꯩꯁꯦ ꯍꯞꯇꯥꯗꯟ ꯆꯥꯛ ꯏꯟꯁꯥꯡ ꯊꯣꯡꯕ ꯑꯃ ꯑ ꯑꯅꯤ ꯊꯣꯛꯕꯅꯦ ꯃꯥ ꯃꯥꯁꯨ ꯒ꯭ꯌꯥꯟ ꯇꯥꯈ꯭ꯔꯕꯒꯤꯀꯣ ꯌꯥꯔꯤ ꯌꯥꯔꯤꯕꯦꯝꯃꯅꯥ ꯍꯧꯒꯛꯅꯨ ꯍꯥꯏꯕ ꯃꯥꯅ ꯑꯗꯨꯝ ꯍꯥꯏꯔꯤ ꯑꯩꯗꯤ ꯃꯨꯛꯀ ꯇꯨꯝꯃꯨ
ꯍꯥꯏꯑꯦ ꯑꯩꯗꯤ ꯑꯗꯨꯃꯥꯏꯅ ꯇꯧꯗꯦ ꯑꯩꯗꯤ ꯍꯦꯛ ꯍꯧꯒꯠꯂꯒ ꯑꯩ ꯏꯟꯖꯥꯡ ꯊꯣꯡꯅꯗꯤ ꯑꯩ ꯑꯁꯤ ꯃꯅꯝ ꯊꯣꯛꯀꯅꯤ ꯍꯥꯏꯕꯗꯨ ꯈꯜꯂꯒ ꯑꯁ ꯁꯥꯎꯅꯤꯡ ꯃꯅ ꯑꯗꯨ ꯑꯣꯏꯁꯨ ꯎꯄꯥꯏ ꯂꯩꯇꯦ ꯑꯗꯨꯝ ꯑꯗꯨꯝ ꯁꯕꯅꯦ
ꯑ ꯍꯣꯏ ꯅꯣꯏꯗꯤ ꯃꯤꯒ ꯂꯩꯃꯤꯟꯕꯅꯤꯅꯀꯣ ꯎꯝ ꯎꯝ ꯑꯩꯁꯨ ꯑꯁꯤꯗ ꯂꯩꯔꯗꯤ ꯑꯗꯨꯝ ꯇꯧꯅꯦ ꯎꯝ ꯗꯔꯁꯨ ꯑꯩꯁꯨ ꯑꯩꯁ ꯌꯥꯝꯅ ꯀꯔꯤꯅꯣ ꯂꯩꯖꯤ ꯑꯣꯏ ꯑꯣꯏꯔꯒꯀꯣ ꯍꯧꯒꯠꯄ ꯅꯨꯃꯤꯠꯁꯨ ꯌꯥꯝꯗꯤ ꯌꯥꯝꯕꯤꯅꯤ ꯍꯥꯏꯕꯗꯤ ꯑꯩ ꯃꯥꯗꯤ ꯌꯥꯔꯦ ꯌꯥꯔꯦ ꯍꯥꯏꯔꯁꯨ ꯃꯥꯁꯦꯁ ꯊꯥꯛ ꯌꯥꯝ ꯀꯟꯕ ꯃꯤ ꯅꯠꯇꯦꯕ ꯃꯤꯒꯤ ꯑꯆꯥꯄꯣꯠꯒꯨꯝꯕ ꯇꯤꯐꯤꯟ ꯄꯨꯗ꯭ꯔꯗꯤ ꯃꯣꯏꯒꯤ ꯐ꯭ꯔꯥꯏꯗ ꯔꯥꯏꯁ ꯆꯥꯒꯅꯤꯀꯣ ꯆꯥꯂꯒ ꯍꯜꯂꯛꯄ ꯀꯥꯟꯗ ꯃꯥꯁꯦ ꯌꯥꯝ ꯁꯣꯟꯅꯦꯕ ꯑꯗꯨꯒꯤ
ꯑꯥ
ꯑꯩꯁꯨ ꯑꯗꯨꯝ ꯍꯧꯒꯠꯅꯤꯡꯗ꯭ꯔꯁꯨ ꯍꯧꯒꯠꯄ
ꯁꯥꯎ ꯁꯥꯎꯔꯒ ꯑꯗꯨꯝ ꯍꯧꯥꯎꯒꯠꯄ ꯌꯥꯔ ꯌꯥꯔ ꯍꯥꯏꯁꯨ ꯑꯩꯁꯨ ꯌꯥꯔꯦ ꯌꯥꯔꯦ ꯍꯥꯏꯔꯒꯀꯣ
ꯎ ꯑꯗꯨ ꯃ ꯍꯦ ꯍ ꯅ ꯍꯧꯖꯤꯛꯇꯤ ꯑꯗꯨꯝ ꯇꯧꯔꯤꯑꯦ ꯅꯪ ꯑꯉꯥꯡ ꯍꯦꯛ ꯑꯃꯨꯛꯀ ꯂꯩꯔꯗꯤ ꯑ ꯅꯥꯏꯠꯇ ꯇꯨꯝꯗꯕꯒ ꯃꯣꯏ ꯈꯣꯝ ꯄꯤꯛꯇꯛꯄꯒ ꯍꯧꯒꯠꯄ ꯇꯧꯕꯒꯤ ꯃꯣꯔꯅꯤꯡꯗ ꯍꯧꯒꯠꯅꯤꯡꯗꯕꯅꯦ ꯑꯗꯨꯒꯤ ꯃꯇꯝꯁꯨ ꯂꯥꯛꯈꯤꯅꯤ ꯎꯝ ꯑꯁ ꯑꯗꯨ ꯑꯣꯏꯁꯨꯀꯣ ꯑꯩꯈꯣꯏ ꯋꯥꯔꯁꯨ ꯑꯩꯈꯣꯏ ꯏꯁꯥ ꯑꯉꯥꯡ ꯌꯦꯡꯂꯒ ꯑꯗꯨꯝ ꯍꯔꯥꯎꯕꯅꯦ ꯑꯩꯈꯣꯏꯒꯤ ꯑꯋꯥꯕꯗꯣ ꯑꯗꯨꯝ ꯀꯣꯛꯄꯅꯤ
ꯑ ꯑꯗꯨꯝꯃꯥꯏꯅꯗꯤ ꯍꯥꯏꯅꯦ
ꯎꯝ ꯑꯗꯨꯒꯒ ꯍꯋꯥ ꯑ ꯔꯁꯨ ꯑꯗꯨꯝ ꯇꯧꯅꯤꯡꯕꯀꯣ ꯑꯗꯨꯝ ꯑꯉꯥꯡꯕꯨ ꯀꯔꯤ ꯍꯥꯏꯁꯤꯔꯥ ꯇꯥꯏꯝꯗꯣ ꯑꯗꯨꯝ ꯄꯤꯅꯤꯡꯈ꯭ꯔꯕꯅꯦ ꯍꯦꯟꯅ ꯅꯨꯡꯁꯤꯕ ꯊꯕꯛꯁꯨ ꯑꯗꯨꯝ ꯇꯧꯅꯤꯡꯕꯁꯨ ꯍꯦꯟꯒꯠꯄ
ꯑ ꯍꯣꯏ ꯑꯉꯥꯡ ꯑꯣꯏꯔꯦꯗꯤ ꯑꯃ ꯂꯥꯛꯄ ꯃꯥꯜꯂꯤꯅꯤ ꯅꯨꯡꯁꯤꯕ ꯌꯥꯝ ꯍꯦꯟꯈ꯭ꯔꯕ ꯍꯥꯏꯒꯦꯔꯥ ꯃꯣꯏꯁꯦ
ꯄꯣꯛꯇ꯭ꯔꯤꯉꯥꯏꯗꯁꯨ ꯑꯗꯨꯝ ꯅꯨꯡꯁꯤꯈ꯭ꯔꯕꯅꯤꯅ ꯀꯣ ꯍꯦꯛ ꯄꯣꯛꯄꯗꯤ ꯑꯗꯨꯝ ꯅꯨꯡꯁꯤꯈꯕꯅꯦ ꯃꯥ
ꯑꯥ
ꯑꯩ ꯉꯁꯥꯏꯗꯒꯤ ꯀꯣꯜ ꯇ꯭ꯔꯥꯏ ꯇꯧꯔꯒ ꯌꯥꯗꯕ ꯌꯥꯗꯕ
ꯑ ꯍꯣꯏꯅꯦ